ꯌꯥꯏꯕꯅꯤꯍꯦ
ꯁꯥꯏ ꯌꯥꯗꯦꯗꯥꯎ
ꯎꯝ
ꯅꯣꯏꯗꯤ ꯌꯥꯥꯏꯁꯤ ꯌꯥꯗꯦ ꯈꯣꯏꯗꯤ ꯌꯥꯗ꯭ꯔꯤꯗ ꯃꯃꯟ ꯑꯇꯥꯡꯕ ꯑꯃꯒꯤ ꯁꯥꯥ ꯀꯔꯤꯒꯤ ꯍꯥꯏꯗꯕ
ꯇꯨ ꯑꯃꯔꯛ ꯌꯥꯏꯔꯒ ꯄꯨꯔꯛꯑꯣ ꯍꯥꯏꯁꯦ ꯆꯥꯁꯦ ꯍꯥꯏꯕ
ꯈꯣꯔꯁꯁꯨ ꯃꯣꯏꯒꯩꯗꯅ
ꯅꯨꯡꯃꯩꯁꯨꯛ ꯏꯁꯤꯡ ꯐꯨꯠꯐꯨꯠ ꯀꯥꯝꯕ꯭ꯔ‌ꯣ ꯎꯝ
ꯍꯥꯏꯕꯗꯒꯤꯗꯤ ꯎꯄꯥꯏ ꯂꯩꯇꯦ
ꯀꯔꯤꯒ‌ꯦ
ꯃꯩ
ꯅꯣꯏ ꯏꯁꯤꯡ ꯐꯨꯠꯄ ꯁꯤꯡ ꯐꯨꯠꯄ ꯀꯥꯟꯗ ꯅꯣꯏ ꯃꯩ ꯃꯩꯅ ꯇꯧꯕ ꯅꯠꯗ꯭ꯔꯅꯦ
ꯃꯩꯔꯨꯒꯤ ꯃꯩꯅ ꯌꯥꯗꯦ
ꯀꯔꯤꯒꯤ ꯃꯩꯅ ꯇꯧꯗ‌ꯣꯏꯕ ꯑꯗꯨꯗꯤ
ꯑꯩꯈꯣꯏꯅ ꯁꯦꯝꯗꯅꯦ ꯗꯔꯝꯒꯨꯝꯕ ꯆꯥꯗꯕ ꯃꯩꯇꯥꯟ ꯍꯥꯞꯄ꯭ꯔꯒ
ꯑꯗꯨ ꯅꯠꯇ꯭ꯔꯗꯤ ꯃꯩꯈꯨꯨ ꯂꯛ
ꯑꯩꯈꯣꯏꯒꯤ ꯊꯥꯏꯅ ꯑꯟꯇꯤꯁ ꯌꯥꯏꯕꯗꯨ ꯌꯥꯔꯣꯏꯗꯕ ꯑꯩꯈꯣꯏꯗꯤ ꯃꯩꯇꯥꯟꯗꯗꯤ ꯍꯤꯠꯇꯣ ꯌꯥꯔꯣꯏ
ꯎꯝ
ꯑꯩꯈꯣꯏꯒꯤꯗꯤ ꯀꯗ‌ꯣ ꯃꯁꯤ ꯈꯛꯇꯪ ꯌꯥꯏꯌ‌ꯦ ꯍꯥꯏꯅ ꯃꯗꯨꯒꯤ ꯃꯩꯇꯥꯟꯅ ꯌꯥꯔꯦ ꯍꯥꯏꯅ ꯇꯥꯏꯝꯗ‌ꯣ ꯃꯥꯅ ꯃꯩ ꯃꯩꯗꯣ ꯇ꯭ꯋꯦꯟꯇꯤ ꯐꯣꯔ ꯑꯋꯥꯔꯒꯨꯝꯕ ꯑꯗꯨꯃꯥꯏꯅ ꯊꯝꯗꯣꯏꯅꯦꯕ
ꯎꯝ ꯑꯗꯨꯗꯤ ꯁꯤꯡꯅ ꯌꯥꯒꯅꯤꯅ
ꯑꯗꯨ ꯁꯤꯡꯗꯣ ꯅꯨꯡꯇꯤꯒꯤ ꯊ‌ꯣꯡꯕꯒꯤ ꯑꯣꯏꯅ ꯑꯗꯨꯃꯥꯏꯅ ꯊꯝꯗ‌ꯣꯏꯅꯦꯕ
ꯎꯝ
ꯑꯩꯈꯣꯏꯗꯤ ꯅꯣꯡꯃ ꯈꯛꯇ ꯑꯗꯨꯃꯥꯏꯅ ꯊꯣꯡꯔꯒ ꯍꯌꯦꯡꯗꯤ ꯒꯦꯁ ꯀꯔꯤ ꯀꯔꯥ ꯑꯗꯨꯃꯥꯏꯅ ꯊꯣꯡꯕꯗꯣ ꯌꯥꯗꯦꯕ
ꯑꯣ ꯈꯪꯗ꯭ꯔꯦꯅꯦ ꯑꯗꯨꯗꯤ
ꯅꯨꯡꯇꯤꯒꯤ ꯃꯩ ꯑꯗꯨꯃꯥꯏꯅ ꯁꯦꯝꯕꯗ ꯊꯥꯏ ꯃꯤꯁꯤꯡꯁꯤ ꯅꯨꯡꯇꯤꯒꯤ ꯑꯗꯨꯃꯥꯏꯅ ꯇꯧꯗ꯭ꯔꯣ
ꯎꯝ ꯎꯝ
ꯑꯗꯨꯅ ꯌꯥꯏꯕꯅꯦ
ꯑꯗꯨꯗꯤ ꯍꯞꯇꯥ ꯑꯃꯗꯤ ꯃꯩꯅ ꯅꯨꯡꯇꯤ ꯊꯣꯡꯉꯣ ꯆꯞ ꯆꯥꯔꯅꯤꯅ ꯆꯥꯔꯣꯏ
ꯑꯗꯨ ꯑꯗꯨꯅꯁꯨ ꯌꯥꯔꯦ ꯃꯗꯨꯗꯅꯁꯨ ꯌꯥꯔꯦ ꯍꯧꯖꯤꯛ ꯀꯥꯡꯉꯤꯗꯤ ꯆꯥꯎꯕꯨ ꯆꯥꯎꯔ
ꯆꯥꯎꯗꯦꯕ
ꯎꯝ ꯍꯣꯏ ꯆꯥꯛ ꯊꯣꯡꯐꯝꯒꯤ ꯀꯩꯅꯣꯝꯃ ꯀꯩ ꯍꯥꯏꯁꯤꯔ ꯃꯗꯨ ꯃꯊꯛꯇ ꯀꯩꯅꯣꯃ ꯊꯝꯗ꯭ꯔꯣ
ꯎꯝ
ꯑ‌ꯣ ꯀꯔꯤ ꯍꯥꯏꯔꯦ
ꯌꯥꯏꯅꯕꯗꯣ
ꯈꯪꯗ‌ꯦ ꯌꯥꯅꯕꯗꯨꯁꯨ ꯃꯗꯨꯗꯤ ꯌꯥꯔꯦꯕ ꯑꯗꯨꯗꯣ ꯃꯈꯥꯒꯤ ꯃꯩꯗꯣ
ꯎꯝ
ꯈꯤꯇꯪ ꯆꯥꯎꯕ ꯅꯠꯗ꯭ꯔꯗꯤ ꯌꯥꯗ‌ꯦ
ꯎꯝ
ꯅꯪ ꯌꯥꯏꯗꯧꯕ ꯄꯣꯠ ꯄꯣꯠꯀꯤ ꯆꯥꯡꯗ‌ꯣ
ꯎꯝ
ꯑꯩ ꯑꯥꯗ ꯂꯩꯔꯤꯉꯩꯗ ꯑꯩꯈꯣꯏ ꯏꯌꯥꯝꯕꯒ ꯁꯦꯝꯕꯅꯦꯕ ꯗ꯭ꯔꯥꯝ ꯃꯁꯥꯗ ꯑꯗꯨꯒꯤ ꯄꯣꯠꯁꯨ ꯆꯪꯗ꯭ꯔꯦꯕ
ꯎꯝ
ꯃꯩꯇꯥꯟꯗ ꯈꯤꯇꯪ ꯍꯥꯞꯔꯒ ꯃꯣꯏꯒꯤ ꯔꯥꯡ ꯀꯥꯝꯕꯒꯤ ꯅꯨꯡꯁꯤꯠ ꯊꯣꯛꯇ꯭ꯔ ꯑꯗꯨꯁꯨ
ꯎꯝ
ꯃꯗꯨꯅ ꯀꯥꯝꯗꯣꯏꯅꯦ ꯃꯗꯨꯅ ꯀꯥꯝꯝꯕꯗꯩ ꯍꯧꯔꯛꯦ ꯍꯥꯏꯕ ꯀꯥꯟꯗ ꯈꯨꯝꯝꯖꯤꯜꯂꯅꯦ ꯂꯣꯏꯔꯦ ꯅꯨꯡꯗꯥꯡ ꯇꯧꯔꯝꯝꯕꯗ
ꯅꯨꯡꯗꯝ ꯅꯨꯡꯗꯥꯡ ꯅꯪ ꯇꯧꯔꯦꯗꯅ ꯑꯁ ꯅꯪꯒꯤ ꯃꯈꯣꯟꯁ‌ꯦ ꯌꯥꯗ꯭ꯔꯦꯗ ꯅꯨꯡꯗꯥꯡ ꯇꯧꯔꯝꯕ ꯄꯣꯠꯇꯣ ꯑꯌꯨꯛꯇꯕꯨ ꯂꯧꯊꯣꯛꯄ ꯌꯥꯔꯅꯤ ꯆꯞ ꯆꯥꯔꯝ
ꯕꯥꯝ ꯇꯧꯁꯤꯔꯣ
ꯃꯣꯏꯇꯥꯟꯗꯤ ꯌꯥꯝ ꯆꯪꯗꯕꯅꯦ
ꯃꯔꯛꯇꯤ ꯃꯍꯥꯎ ꯇꯪꯅꯤꯡꯕ
ꯀꯃꯥꯏꯅ ꯇꯧꯒꯦ ꯍꯥꯏꯗꯣ
ꯍꯩꯅꯗꯕꯁꯤꯡꯁꯨ ꯂꯩꯔꯤꯅꯤꯗ ꯃꯅꯝꯅ
ꯎꯝ
ꯑꯩꯗꯤ ꯅꯨꯡꯁꯤ
ꯀꯔꯤ ꯍꯥꯏꯅꯦ ꯑꯗꯨ
ꯐꯠꯇꯕ ꯐꯠꯇꯕ ꯃꯝꯗ ꯅꯠꯇꯦꯕ
ꯀꯔꯤꯗꯨꯗꯤ
ꯀꯨꯏꯅ ꯊꯝꯕ ꯌꯥꯗꯕꯗꯨꯁꯨ ꯃꯩ ꯃꯩ ꯃꯩ ꯈꯛꯇ ꯀꯣꯏꯅ ꯊꯝꯈ꯭ꯔꯗꯤ ꯃꯅꯥꯎ ꯑꯃ ꯂꯥꯛꯑꯦꯕ
ꯎꯝ ꯇꯤꯟꯁꯨ ꯆꯪꯕ꯭ꯔꯥ ꯍꯥꯏꯕꯅꯤꯗ
ꯑꯦꯇꯩꯩꯅ ꯆꯥꯡꯂꯔꯤ ꯑꯗꯨꯗꯣ ꯅꯪ ꯀꯨꯏꯅ ꯊꯝꯒꯦ ꯍꯥꯏꯗꯤ ꯇꯣꯏ ꯑ ꯇꯤꯟꯗ ꯆꯪꯒꯗ꯭ꯔꯕ ꯃꯩꯗꯀ ꯑꯗꯨꯃꯥꯏꯅ ꯌꯥꯔꯒ ꯑꯗꯨꯃꯥꯏꯅ ꯊꯝꯗꯣꯏꯅꯦꯅ
ꯎꯝ
ꯃꯌꯥꯩ ꯂꯩꯇ꯭ꯔꯁꯨ ꯅꯨꯡꯁꯥꯗꯒꯨꯝꯕ ꯀꯔꯤ ꯀꯔꯥ
ꯎꯝ
ꯆꯞꯅ ꯇꯞꯅ ꯑꯗꯨꯃꯥꯏꯅ ꯀꯨꯏꯅ ꯆꯠꯒꯦ ꯍꯥꯏꯔꯗꯤ ꯑꯗꯨꯃꯥꯏꯅ ꯇꯧꯗꯣꯏꯅꯦꯕ
ꯎ
ꯑꯗꯨꯃꯥꯏꯅ ꯅꯪ ꯅꯪ ꯇꯧꯔꯗꯤ ꯃꯅꯥꯝ ꯂꯥꯛꯀꯅꯤ ꯍꯥꯏꯗꯅ
ꯎꯝ ꯍꯧꯖꯤꯛꯀꯤ ꯇꯥꯏꯞꯇ ꯅꯣꯡꯃ ꯈꯛꯇꯅ ꯎ ꯌꯥꯏꯕꯗꯨꯗꯤ ꯐꯖꯅ ꯌꯥꯏꯈ꯭ꯔꯔ ꯅꯣꯡꯃꯗ ꯄꯨꯂꯞ ꯆꯥꯔꯗꯤ ꯍꯥꯎꯗꯕ
ꯂꯞꯁꯥ ꯀꯗ ꯍꯥꯥꯎ ꯀꯨꯏꯅ ꯊꯝꯕ ꯌꯥꯗꯦ ꯍꯥꯏꯕꯅꯤꯗ ꯃꯅꯝ ꯅꯃꯥꯏꯅ ꯂꯥꯛꯀꯅꯤ ꯍꯥꯏꯕꯅꯤꯗ
ꯎꯝ ꯑꯩꯅ ꯍꯥꯏꯕꯗꯤ ꯃꯩꯗꯗ ꯐꯖꯅ ꯌꯥꯏꯕ ꯆꯥꯕ ꯌꯥꯔꯦ ꯍꯥꯏꯕ ꯀꯥꯟꯗ ꯅꯣꯡꯃꯗ ꯂꯣꯏ ꯊꯣꯡꯇꯣꯛꯑꯒ ꯆꯥꯕꯅꯤꯅ ꯑꯩꯈꯣꯏꯅ ꯊꯝꯗꯕꯤꯗ ꯑꯗꯨꯒꯤ ꯃꯍꯥꯎꯗꯣ ꯈꯪꯅꯤꯡꯕ ꯍꯥꯏꯇꯥꯔꯦ
ꯑꯗꯨꯗꯤ ꯃꯥꯡꯗ꯭ꯔꯥ ꯑꯗꯨꯗꯤ ꯀꯦꯖꯤ ꯑꯃ
ꯑꯗꯨꯒꯤꯅꯦ ꯀꯦꯖꯤ ꯑꯃ ꯅꯠꯇ꯭ꯔꯁꯨ ꯇꯪꯈ꯭ꯔꯥ
ꯈꯤꯇꯪ ꯑꯗꯨꯃꯥꯏꯅ ꯆꯥꯗꯣꯏꯅꯦ ꯍꯟꯖꯥꯡ ꯅꯥꯄꯤ ꯊꯣꯡꯕ ꯀꯥꯟꯗ ꯌꯦ ꯃꯇꯝ ꯑꯃꯃꯝ ꯑꯗꯨꯃꯥꯏꯅ ꯍꯥꯞꯄꯗ ꯑꯗꯨꯃꯥꯏꯅ ꯍꯥꯞꯄꯒ ꯑꯗꯨꯃꯥꯏꯅ ꯆꯥꯕꯗꯣ ꯐꯖꯅ ꯍꯥꯎꯋꯦ ꯍꯥꯏ ꯅꯣꯏꯅ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
ꯌꯦꯟꯁꯥꯡ ꯅꯥꯄꯤꯗ ꯑꯗꯨꯃꯥꯏꯅ ꯊꯥꯛꯈ꯭ꯔꯗꯤ ꯌꯥꯝ ꯊꯣꯠꯄꯅꯦꯕ
ꯎꯝ ꯁꯤꯒꯤ ꯑꯍꯟꯁꯤꯅꯀꯣ ꯀꯔꯤꯅꯣ ꯈꯪꯗꯦꯍꯦ
ꯊꯣꯛꯄꯅꯦꯕ
ꯎꯝ
ꯀꯩꯗꯧꯔꯦ ꯑꯃꯨꯛꯀ ꯌꯨꯡ ꯍꯥꯜꯂꯒ ꯂꯩꯈ꯭ꯔꯥꯕ ꯑꯥ
ꯃꯥꯒꯤ ꯔꯦꯗꯤꯑꯣꯗꯨꯅ ꯀꯔꯤ ꯀꯔꯤꯗ ꯃꯨꯛ ꯊꯥꯖꯤꯟꯕ ꯑꯗꯨꯒꯤ ꯑꯩꯅ ꯑꯗꯨ ꯂꯣꯝꯗ ꯑꯃꯨꯛꯀ ꯆꯠꯄ ꯑꯁꯤ ꯃꯌꯥꯏꯒꯤ ꯀꯥꯁꯦ ꯈꯔ ꯏꯀꯣ ꯆꯠꯂꯦꯕ ꯏꯍꯥꯡ ꯑꯍꯥꯡꯅ ꯂꯩꯕꯒꯤꯀꯣ ꯊꯞꯄꯀꯥꯁꯤꯡꯒꯦ
ꯔꯤꯝ ꯂꯁ ꯋꯥꯍꯥꯔꯁ
ꯆꯪꯒꯦ ꯍꯥꯏꯕꯅꯤꯅꯦ ꯑꯗꯣ ꯁꯣꯝꯗ ꯐꯠ ꯐꯠ ꯉꯥꯡ ꯂꯩꯕ ꯑꯗꯨꯗ ꯆꯪꯕꯗꯣ ꯍꯦꯛꯇ ꯀꯥꯎꯈ꯭ꯔꯕ ꯑꯗꯨꯒꯤꯅꯤ ꯃꯤ ꯂꯣꯏꯔꯗꯤ ꯆꯪꯕ ꯌꯥꯏꯅ
ꯎꯝ
ꯅꯪꯗꯤ ꯍꯣꯍꯟꯗ꯭ꯔꯣ ꯅꯨꯡꯁꯤꯠ ꯆꯪꯗ꯭ꯔꯣ
ꯑꯣ
ꯅꯨꯡꯁꯤꯠ ꯈꯔ ꯆꯪꯉꯗꯤ ꯌꯥꯏꯌꯦꯅ ꯄꯨꯔꯥ ꯊꯤꯡꯖꯤꯜꯂꯗꯤ ꯁꯣꯔ ꯐꯨꯟꯕꯅꯤꯅꯦ ꯈꯣꯟ ꯇꯥꯢꯀꯣ ꯅꯪꯕꯨ ꯎꯅꯤꯡꯕꯅ ꯌꯥꯗ꯭ꯔꯦꯅꯦ
ꯂꯛꯄꯒꯥꯟꯗ ꯀꯣꯟꯗ꯭ꯔꯥ ꯃꯤ ꯂꯥꯞꯅ ꯆꯠꯂ ꯀꯥꯟꯗ ꯀꯣꯜꯅꯤꯡꯕꯒ ꯁꯥꯔꯦꯅꯦ
ꯢꯁ ꯑꯗꯨꯃꯥꯏꯅ ꯇꯞꯅ ꯇꯞꯅ ꯂꯥꯛꯀꯅꯤꯅ ꯀꯩꯅꯣ ꯃꯤ ꯍꯥꯏꯁꯤꯗꯤ ꯀꯔꯝꯃꯥꯏꯅ ꯈꯨꯗꯛꯇꯗꯤ ꯑꯗꯨꯃꯥꯏꯅ ꯐꯥꯎꯈ꯭ꯔꯅꯤ ꯑꯩꯁꯦ ꯅꯨꯡꯁꯤꯕꯗꯤ ꯁꯨꯃꯥꯏꯅ ꯉꯥꯛꯇꯅꯤꯅꯦ ꯁꯤꯕ ꯍꯥꯢꯕꯁꯤꯗꯤ ꯇꯞꯅ ꯇꯞꯅ ꯉꯪꯅꯕꯁꯨ ꯉꯝꯗꯦ ꯅꯤꯡꯁꯤꯡꯕꯁꯨ ꯍꯦꯟꯒꯅꯤ ꯅꯨꯡꯁꯤꯅꯕꯁꯨ ꯍꯦꯟꯒꯅꯤ ꯃꯍꯧꯁꯥꯅꯤꯅꯦ ꯅꯪꯒꯤꯗꯤꯗꯨ ꯅꯠꯇ꯭ꯔꯦꯗꯤ ꯐꯠ ꯀꯧꯊꯣꯛꯑꯒ ꯆꯠꯀꯦ ꯍꯥꯏꯕ ꯖꯥꯠ ꯅꯤꯅꯦ ꯍꯥ
ꯅꯨꯄꯥꯗꯤ ꯁꯝꯕꯤꯅꯤꯅ ꯀꯩꯅꯣ
ꯑꯗꯨꯒꯨꯝꯕ ꯁꯝꯕꯗꯨꯗ ꯌꯥꯔꯣꯏꯅꯦꯍꯦ ꯃꯤ ꯍꯥꯏꯁꯤꯗꯤ ꯃꯤꯑꯣꯏꯕ ꯑꯃꯒꯤ ꯃꯤꯅꯨꯡꯁꯤ ꯍꯥꯏꯕꯁꯤ ꯂꯩꯒꯗꯧꯕꯅꯦ
ꯃꯤꯅꯨꯡꯁꯤꯗꯤ ꯂꯣꯏꯅ ꯂꯩꯌꯦ ꯃꯤꯅꯨꯡꯁꯤꯗꯤ ꯂꯣꯏꯅ ꯂꯩꯌꯦꯕ ꯉꯥꯛꯇꯅꯤ
ꯑꯗꯨ ꯅꯨꯡꯗꯤ ꯅꯨꯡꯁꯤ ꯂꯩꯔꯗꯤ ꯃꯤꯁꯦ ꯁꯝꯕ ꯉꯝꯗꯦꯕ ꯅꯨꯡꯁꯤꯕꯒꯤꯗꯃꯛꯇ ꯑꯗꯨ ꯍꯥꯏꯅꯤꯡꯏ ꯅꯪꯒꯤꯗꯨꯗꯤ ꯃꯥꯟꯗ꯭ꯔꯦꯕ ꯁꯝꯃꯛꯈ꯭ꯔꯗꯤ ꯋꯥꯠꯄ ꯃꯥꯟꯒ꯭ꯔꯦꯕ
ꯅꯨꯡꯁꯤ ꯀꯧꯗꯦ ꯑꯗꯨꯕꯨ ꯑꯗꯨꯒꯨꯝꯕ ꯌꯦꯡꯗꯧꯕ
ꯀꯧꯒꯅꯨ ꯍꯟꯗꯛ ꯃꯤꯁꯦ ꯐꯖꯅ ꯅꯨꯡꯁꯤꯅꯒꯗꯧꯔꯤꯗ ꯍꯟꯗꯛꯁꯦ
ꯎꯝ ꯈꯪꯅꯗꯕ ꯃꯤꯁꯤꯡꯗꯣ ꯑꯗꯨꯃꯥꯢꯅ ꯍꯪꯅꯈ꯭ꯔꯦ
ꯎꯝ ꯑꯗꯨꯅ ꯐꯖꯅ ꯃꯤ
ꯄ꯭ꯥꯔꯁꯅꯦꯜꯗ ꯑꯗꯨꯃꯥꯢꯅ ꯄꯥ꯭ꯔꯁꯅꯦꯜꯗ ꯑꯗꯨꯃꯥꯏ ꯆꯦꯠ ꯑꯗꯨꯃꯥꯏꯅ ꯇꯧꯊꯣꯛꯑꯒꯀꯣ
ꯎꯝ
ꯑꯩ ꯑꯩꯁꯨ ꯁꯄꯣꯁ ꯑꯗꯨꯃꯥꯏꯅ
ꯑꯩꯅ ꯑꯗꯨꯃꯥꯏꯅ ꯋꯥꯔꯤꯖꯦ ꯁꯥꯟꯅꯒ ꯑꯣꯏꯔꯗꯤ ꯁꯤ ꯃꯤꯁꯦ ꯋꯥꯔꯤ ꯁꯥꯟꯅꯕ ꯅꯨꯡꯉꯥꯏ ꯍꯥꯏꯅꯒ ꯉꯥꯏꯍꯥꯛ ꯂꯩꯔꯒ ꯅꯦꯛꯁ ꯗꯦꯗꯔꯥ ꯀꯥꯔꯤꯔ ꯑꯗꯨꯃꯥꯢꯅ ꯇꯦꯛꯁ ꯑꯗꯨꯃꯥꯢꯅ ꯇꯦꯛꯁ ꯇꯧꯔꯛꯄ ꯌꯥꯢꯑꯦꯕ ꯑꯃꯨꯛꯀ ꯋꯥꯔꯤ ꯁꯥꯟꯅꯁꯦ ꯆꯥꯡꯁꯦꯁꯇꯨ ꯌꯥꯝ ꯋꯥꯡꯉꯦ ꯍꯥꯏꯕꯅꯤꯅ
ꯎꯝ ꯑꯗꯨꯅ ꯑꯩꯗꯤ ꯑꯗꯨꯃꯥꯏ ꯇꯧꯗꯦ ꯍꯨꯖꯤꯛꯖꯩ ꯑꯩꯅ ꯉꯁꯥꯏ ꯑꯩꯅ ꯑꯗꯨꯒꯤ ꯃꯔꯛꯇ ꯑꯩꯅ ꯇꯧꯔꯝꯕꯗꯣ ꯃꯣꯏꯅ ꯑꯩ ꯁꯪꯉꯦ ꯇꯧꯔꯛꯄꯤꯌꯣ ꯍꯥꯏꯕꯗꯨꯗ ꯑꯗꯨꯗ ꯑꯩꯅ ꯃꯗꯨꯗꯒꯤ ꯃꯣꯏꯒꯤ ꯍꯥꯞꯂꯤꯕꯗꯣ ꯑꯩꯅ ꯂꯧꯊꯣꯛꯔꯒ ꯑꯗꯨꯝ ꯇꯧꯕ ꯆꯠꯇ꯭ꯔꯥ ꯆꯠꯇꯔꯥ ꯁꯨꯝ ꯌꯦꯡꯕ ꯑꯗꯨ ꯈꯛꯇꯒꯤ ꯋꯥꯅꯤ ꯑꯩꯅ ꯇꯨꯉꯥꯟꯅ ꯍꯥꯟꯅ ꯑꯗꯨꯗꯤ ꯑꯩ ꯇꯧꯔꯛꯀꯦ ꯁꯤꯗ ꯇꯧꯔꯑꯣ ꯍꯥꯏꯕꯗꯣ ꯍꯥꯏꯅꯗꯦꯕ ꯑꯩꯗꯤ ꯑꯗꯨꯃꯥꯏꯉꯥꯛ ꯇꯧꯕꯤꯕ ꯃꯉꯣꯟꯗꯗꯤ ꯗꯣ ꯅꯥꯏꯔꯩꯒꯦꯔꯣ
ꯂꯩꯔ
ꯎꯝ ꯑꯗꯨ ꯈꯣꯏꯅ ꯁꯤ ꯃꯇꯥꯡꯗ ꯑꯈꯣꯏꯅ ꯁꯤ ꯃꯅꯨꯡꯗ ꯉꯥꯡꯅꯕꯕꯨ ꯌꯥꯕ꯭ꯔꯥꯅꯦ
ꯀꯤꯔꯩꯕ
ꯍꯧꯖꯤꯛ ꯑꯩꯈꯣꯏꯅ ꯉꯥꯡꯅꯔꯤꯁꯦ ꯑꯗꯨꯒꯤ ꯋꯥꯔꯤ ꯁꯥꯔꯤꯗꯣ ꯁꯤꯒꯤ ꯃꯅꯨꯡꯗ ꯋꯥꯔꯤ ꯁꯥꯕ ꯌꯥꯕ꯭ꯔꯣ ꯑꯗꯨꯒꯨꯝꯕ
ꯅꯠꯇ꯭ꯔꯀꯨꯝꯕꯗꯤ ꯏꯗ ꯏꯗꯦꯅ ꯃꯃꯤꯡꯈꯛꯇ ꯄꯟꯗ꯭ꯔꯒ ꯂꯣꯏꯔꯦ
ꯑꯗꯨ ꯑꯣꯏꯔꯁꯨ ꯌꯥꯗꯧ ꯃꯥꯟꯗꯦ ꯁꯥꯔꯣꯏꯁꯦ ꯑꯇꯣꯞꯄ ꯑꯣꯏꯅ ꯍꯧꯖꯤꯛꯁꯦ ꯋꯦꯗꯔ ꯐꯠꯇꯕꯅꯤꯅ ꯆꯤꯡꯗ ꯀꯥꯔꯒ ꯃꯁꯔꯨꯝꯁꯨ ꯊꯤꯔꯗꯤ ꯐꯖꯅ ꯐꯪꯒꯗꯕꯅꯤ ꯁꯤꯅꯤ ꯀꯗꯥꯗꯁꯨ ꯆꯤꯡ ꯆꯠꯅꯗꯦ ꯍꯣꯏ ꯍꯣꯏ ꯏꯄꯥꯅ ꯄꯨꯔꯛꯇꯕꯗꯒꯤꯗꯒꯤ ꯍꯧꯧꯔꯒ ꯆꯥꯗ꯭ꯔꯦꯗ ꯎꯁꯨ ꯎꯗꯔꯤ
ꯃꯣꯏꯒꯤ ꯕꯇꯔꯐ ꯃꯣꯏꯒꯤ ꯕꯇꯔꯐꯣꯜꯗ ꯁꯦꯝꯅꯕ ꯁꯦꯝꯅꯕ ꯆꯠꯁꯤꯔ
ꯍꯣꯏꯅꯦ ꯁꯠꯁꯤꯌ
ꯈꯔꯃꯗꯤ ꯋꯥꯇꯔꯐꯣꯜ ꯗꯃꯥ ꯂꯩꯌꯦꯅ ꯏꯔꯣꯏꯕ ꯀꯔꯤꯗ꯭ꯔꯒ ꯋꯥꯏꯕꯅ
ꯍꯨꯖꯤꯛ ꯃꯇꯝꯅꯦ ꯑꯗꯨꯃꯥꯏꯟ ꯆꯠꯇꯣꯏꯕ
ꯎꯝ ꯇꯣꯢꯏꯗꯤ ꯁꯦꯡ ꯂꯩꯇꯕꯅꯤ ꯌꯦꯡꯗ꯭ꯔꯦꯅꯦ
ꯅꯣꯡ ꯇꯥꯅꯕꯔꯤꯅꯣꯀꯣ ꯏꯁꯤꯡꯗ ꯌꯥꯝꯃꯦꯕ ꯑꯗꯨꯒꯤ ꯐꯖꯩꯕ
ꯈꯣꯏꯗꯤꯁꯦ ꯅ ꯁꯦꯡ
ꯅꯣꯏꯒꯤꯗꯨꯗꯤ ꯑꯩꯒꯤ ꯌꯨꯡꯅ ꯍꯦꯟ ꯍꯦ ꯂꯪꯉꯨꯔꯅꯤꯗ ꯅꯪ ꯅꯨꯄꯥ ꯐꯇꯧ ꯀꯥꯔꯨꯗꯅ